ꯑꯣ ꯇꯥꯔꯔꯕ
ꯍꯣꯏ ꯍꯣꯏ ꯇꯥꯔꯦ ꯇꯨꯝꯅꯕ ꯇꯧꯔꯕꯣ
ꯑꯧ ꯇꯨꯝꯗ꯭ꯔꯤꯗ ꯃꯣꯏꯗꯤ ꯄꯨꯡ ꯕꯥꯔꯣ ꯍꯦꯜꯂꯒ ꯇꯨꯝꯕꯨꯗꯤ ꯇꯨꯝꯃꯅꯤ ꯍꯌꯦꯡ ꯀꯩꯅꯣ ꯊꯕꯛ ꯑꯃꯨꯛ ꯆꯠꯇꯣꯏꯅꯦꯕ ꯀꯒꯤ
ꯅꯣꯏꯗꯤ ꯄꯨꯡ ꯅꯣꯏꯗꯤ ꯅꯣꯔꯃꯦꯜꯂꯤ ꯄꯨꯡ ꯀꯌꯥꯗ ꯇꯨꯝꯕ꯭ꯔꯥ ꯑꯗꯨꯒ ꯄꯨꯡ ꯀꯌꯥꯒꯨꯝꯕꯗ ꯍꯧꯒꯠꯅꯤ ꯅꯄ꯭ꯔꯥ
ꯑꯁ ꯊꯦꯡꯉꯦꯗ ꯑꯗꯣ ꯁꯤꯗ ꯁꯤꯗꯗꯤ ꯀꯌꯥꯝ ꯊꯦꯡꯗꯗꯤ ꯇꯨꯝꯗꯦ ꯑꯥꯗ ꯍꯣꯁꯇꯦꯜ ꯂꯩꯔꯤꯉꯩꯗ ꯄꯨꯡ ꯑꯅꯤ ꯑꯍꯨꯝꯗꯅꯦ ꯇꯨꯝꯃꯤꯁꯦ ꯅꯥꯏꯠ ꯑꯎꯠꯅꯦꯃꯤ
ꯑꯩꯈꯣꯏꯁꯨ ꯁꯨꯃꯥꯏ ꯇꯧꯋꯦꯗ ꯑꯁꯤꯗ ꯂꯩꯕꯗꯤꯀꯣ ꯄꯨꯡ ꯑꯍꯨꯝ ꯃꯔꯤꯁꯦ ꯨꯇꯨꯝ ꯇꯨꯝꯃꯦ
ꯑꯗꯨꯝ ꯀꯩꯅꯣ ꯌꯦꯡꯕꯗꯀꯣ ꯔꯤꯜꯁ ꯌꯦꯡꯕꯗ ꯑꯗꯨꯝ ꯇꯥꯗꯦꯕ
ꯇꯨꯝꯒꯦ ꯇꯧꯔꯁꯨ ꯀꯔꯤꯅꯣ ꯃꯤ ꯃꯌꯥꯝꯅ ꯃꯦꯖꯣꯔꯤꯇꯤꯅ ꯑꯗꯨꯝ ꯇꯨꯝꯗꯕꯤꯗ ꯆꯠꯊꯣꯛ ꯆꯠꯁꯤꯟ ꯇꯧꯕ ꯁꯨꯃꯥꯏ ꯇꯧꯕꯤꯒꯦꯀꯣ
ꯍꯣꯏ ꯑꯥꯗꯗꯤ ꯑꯗꯨꯝ ꯂꯥꯡꯉꯒ ꯂꯩꯗꯅꯀꯣ ꯁꯤꯗꯗꯤ ꯆꯤꯛꯄꯅꯤꯅ ꯑꯗꯨꯝꯗꯤ ꯇꯨꯝꯅꯤꯡꯉꯦ
ꯎꯝ ꯑꯗꯣ ꯇꯨꯝꯕꯗꯤ ꯌꯥꯝ ꯐꯥꯗ꯭ꯔꯕꯅꯤꯍꯦ ꯍꯣꯁꯇꯦꯜ ꯂꯩꯕꯁꯤ
ꯍꯣꯏ ꯑꯁ ꯑꯥꯗ ꯑꯃꯨꯛ ꯆꯪꯉꯒ ꯑꯩ ꯋꯦꯠ ꯑꯃꯨꯛ ꯍꯟꯊꯔꯛꯑꯅꯤ ꯁꯤꯗꯗꯤ ꯆꯥꯛ ꯈꯔ ꯑꯗꯨꯝ ꯆꯥꯔꯤꯑꯦꯕꯀꯣ ꯑꯥꯗ ꯆꯠꯄꯒ ꯋꯦꯠꯁꯦ ꯆꯥꯥꯛ ꯇ ꯁꯥꯕ ꯌꯥ ꯐꯕꯒꯤꯛ ꯑꯃꯨꯛ ꯍꯟꯊꯔꯛꯀꯗꯣꯏꯅꯦ ꯑꯩꯁꯦ
ꯑꯥꯒꯤ ꯃꯣꯏꯒꯤ ꯑꯩꯈꯣꯏ ꯑꯩꯈꯣꯏꯗꯤꯀꯣ ꯆꯥꯕꯁꯦ ꯆꯥꯗꯤ ꯆꯥꯏꯌꯦꯕ ꯃꯣꯏꯒꯤ ꯆꯥꯛꯇꯣ
ꯎꯝ ꯍꯤꯟꯖꯥꯡꯗꯣ
ꯏꯌꯥ ꯌꯥꯗꯦ
ꯍꯣꯏ ꯍꯋꯥꯏꯅꯦꯅ ꯑꯗꯨꯝ ꯆꯥꯗꯅ ꯂꯩ ꯍꯋꯥꯏꯒ ꯑꯂꯨꯒ ꯃꯉꯥꯏꯔꯦ ꯆꯥꯔꯤꯁꯦ
ꯑꯗꯨꯅꯤ ꯃꯣꯏꯗꯤ ꯚꯦꯖꯤꯇꯦꯔꯤꯌꯥꯟꯅꯤꯁꯨ ꯍꯥꯏꯌꯦ ꯚꯦꯖꯤꯇꯦꯕꯜꯁꯨ ꯑꯝꯇ ꯄꯤꯗꯦ ꯑꯋꯥ ꯑꯥꯂꯨ ꯑꯣ ꯑꯂꯨ ꯇꯣꯃꯦꯇꯣꯗꯤ ꯐꯔꯦꯅꯦ ꯇꯣꯃꯦꯇꯣ ꯀꯌꯥ ꯄꯤꯗꯦ ꯄꯤꯗꯦ ꯍꯋꯥꯏꯕꯨ ꯚꯦꯖꯤꯇꯦꯕꯜꯔꯥ ꯍꯥꯏꯕꯅꯤꯗ
ꯈꯪꯗꯦ ꯀꯣꯕꯤꯒ ꯂꯣꯏꯔꯦ ꯀꯣꯕꯤ ꯑꯂꯨ ꯌꯥꯎꯒꯔꯗꯤ ꯂꯣꯏꯔꯦ
ꯎꯝ ꯀꯣꯕꯤ ꯑꯂꯨ ꯎꯝ ꯅꯣꯏꯗꯤ ꯍꯣꯁꯇꯦꯜ ꯅꯣꯏꯗꯤ ꯀꯣꯂꯦꯖ ꯐꯤꯁꯇꯣ ꯈꯔ ꯀꯩꯅꯣ ꯌꯥꯝꯕꯅꯤꯅ ꯍꯥꯎꯔꯝꯒꯦꯔ ꯈꯟꯕ ꯑꯩꯗꯤ
ꯏꯁ ꯍꯥꯎꯇꯦꯗꯥ ꯀꯥꯏꯗꯩ ꯑꯗꯣ ꯑꯇꯩꯒ ꯌꯦꯡꯅꯔꯨꯔꯗꯤ ꯍꯥꯎꯕꯃꯨꯛ ꯃꯥꯜꯂꯦ ꯒꯣꯚꯔꯃꯦꯟꯒꯤꯗꯒ ꯏꯃꯥꯟꯅꯕ ꯒꯤ ꯒꯣꯕꯔꯃꯦꯟꯒꯤ ꯀꯣꯂꯦꯖꯇꯒ ꯇꯝꯕ ꯂꯦꯌꯦꯀꯣ ꯑꯗ꯭ꯋꯥꯏꯗ ꯑꯗꯨ ꯇꯝꯕꯗꯣ ꯃꯣꯏꯗꯤ ꯀꯩ ꯍꯥꯏꯇꯥꯔꯦ ꯀꯩꯅꯣ ꯑꯥ ꯅꯨꯡꯊꯤꯟꯒꯤ ꯑꯆꯥꯄꯣꯠꯀ ꯄꯤꯕꯗꯣ ꯅꯣꯏ ꯄꯤꯕ꯭ꯔꯥ
ꯄꯤꯗꯦ ꯁꯨꯡꯄꯤ ꯄꯤꯗꯦ
ꯄꯤꯗꯤꯌꯦ ꯑ ꯅꯨꯡꯗꯤꯟꯒꯤ ꯑꯆꯥꯄꯣꯠꯀꯗꯣ ꯃꯣꯏꯗꯤ ꯃꯣꯏꯁꯨ ꯄꯤꯗꯦ ꯍꯥꯏꯌꯦꯕꯀꯣ ꯑꯗꯨꯅ ꯑꯈꯣꯏꯒꯤ ꯅꯨꯡꯗꯤꯟꯒꯤ ꯑꯆꯥꯄꯦꯠ ꯇꯤ ꯐꯖꯅ ꯄꯤꯕꯤꯌꯦꯕ ꯁꯃꯣꯁꯥꯒꯨꯝꯕ ꯆꯧ ꯆꯧ ꯒꯨꯝꯕ ꯄꯥꯁꯇꯥꯒꯨꯝꯕ ꯄꯤꯕꯤꯌꯦꯕ
ꯅꯨꯡꯗꯤꯟ ꯍꯥꯏꯔꯤꯁꯦ ꯑ ꯅꯨꯡꯗꯤꯟ ꯍꯥꯏꯔꯤꯁꯦ ꯁꯦ ꯑ ꯀꯔꯝꯕ
ꯑꯥꯐ ꯑꯥꯐꯇꯔꯅꯨꯟꯒꯨꯝꯕ ꯄꯨꯡ ꯃꯔꯤ ꯃꯈꯥꯏ ꯑꯗꯨꯗꯒꯤ
ꯑꯣ ꯑꯗꯨꯗꯗꯤ ꯑꯗꯨꯅꯀꯣ ꯆꯥ ꯈꯛꯇ ꯄꯤꯕ ꯆꯥ ꯈꯛꯇ
ꯑꯥ ꯑꯆꯥꯄꫭꯠ ꯄꯤꯗꯦ
ꯆꯥꯄꯣꯠ ꯄꯤꯗꯦ ꯑꯆꯥꯄꯣꯠꯇꯤ ꯃꯁꯥ ꯃꯁꯥꯅ ꯂꯩꯔ ꯆꯥꯗꯣꯏꯕ ꯆꯥꯅꯤꯡꯉꯗꯤ
ꯑꯁ ꯀꯔꯤ ꯄꯩꯁꯥ ꯑ ꯀꯩꯅꯣ ꯐꯤ ꯀꯌꯥ ꯑꯣꯏꯒꯦ
ꯑꯈꯣꯏꯒꯤꯗꯤ ꯃꯦꯠꯁꯀꯤꯁꯦ ꯇ꯭ꯋꯦꯟꯇꯤ ꯇ꯭ꯋꯦꯟꯇꯤ ꯐꯥꯏꯚ ꯔꯥ ꯑꯣꯏꯔꯝꯅꯤ ꯊꯥ ꯑꯥ ꯆꯍꯤ ꯈꯪꯗꯦ ꯑꯦꯛꯖꯦꯛ ꯈꯪꯗꯦ
ꯑꯩꯈꯣꯏꯒꯤꯅ ꯊꯥꯗ ꯂꯤꯁꯤꯡ ꯃꯉꯥ ꯑꯣꯏꯌꯦꯕ ꯐꯥꯏꯚ ꯊꯥꯎꯖꯟ ꯑꯣꯏꯌꯦ
ꯑꯣ ꯑꯗꯨꯗꯤ ꯌꯥꯏꯌꯦꯗꯀꯣ
ꯍꯣꯏ ꯗꯨꯝ ꯆꯞ ꯆꯥꯥꯔꯦ ꯀꯩꯅꫭ
ꯑꯗꯨ ꯌꯥꯏ
ꯂꯧꯁꯤꯟꯕ ꯉꯝꯗꯕ
ꯃꯥꯟꯅꯔꯝꯒꯅꯤꯗ ꯑꯗꯨꯗꯤ ꯑꯩꯈꯣꯏꯒꯤꯁꯨ
ꯅꯣꯏꯒꯤꯅ ꯀꯣꯔꯁ ꯐꯤꯗ ꯀꯌꯥ ꯑꯣꯏꯔꯤꯅꯣ ꯄꯨꯜꯂꯞꯇ ꯍꯣꯁꯇꯦꯜꯖꯨ ꯌꯥꯎꯔꯒ
ꯑꯩꯈꯣꯏꯒꯤꯁꯦ ꯎꯝ ꯆꯍꯤ ꯑꯃꯒꯤꯀꯣ
ꯑꯣ
ꯊꯤꯕꯁꯦ ꯑꯦꯠꯇꯤ ꯊꯤꯌꯦꯕ
ꯑꯥ
ꯍꯣꯁꯇꯦꯜꯒꯤꯁꯨ ꯐꯤꯁꯀꯤꯁꯨ ꯂꯣꯏ ꯌꯥꯎꯔꯦ ꯑꯩꯠꯇꯤ ꯁꯦꯃꯦꯁꯇꯔ ꯁꯦꯃꯦꯁꯇꯔ ꯑꯅꯤꯒꯤꯀꯣ ꯍꯣꯡꯗꯤ ꯍꯣꯡꯉꯦ ꯍꯣꯏ
ꯁꯦꯃꯤꯁꯇꯔꯗꯨꯅ ꯍꯦꯟꯅ ꯐꯩꯅꯦ ꯑꯩꯈꯣꯏꯗꯤ ꯁꯦꯝ ꯑꯩꯈꯣꯏꯗꯤ ꯁꯦꯃꯤꯁꯇꯔ ꯑꫭꯏꯔꯝꯃꯗꯤ ꯅꯨꯡꯉꯥꯏꯗꯧꯕ
ꯎꯝ ꯅꯣꯏꯒꯤꯅ ꯀꯃꯥꯏ ꯇꯧꯕ
ꯗꯤ ꯏꯌꯔꯗ ꯑꯣꯏꯅ ꯇꯧꯋꯦꯕ
ꯎꯝ
ꯐꯥꯔꯁ ꯏꯌꯥꯔ ꯁꯦꯀꯦꯟ ꯏꯌꯥꯔꯅ ꯑꯗꯨꯅ ꯄꯨꯂꯞ ꯄꯨꯂꯞ ꯇꯧꯔꯒ ꯁꯦꯂꯦꯕꯁꯇꯣ ꯌꯥꯝꯕꯗꯣ
ꯑꯁ ꯍꯣꯏ ꯅꯣꯏꯒꯤ ꯁꯤꯂꯦꯕꯁꯇꯤ ꯈꯔꯗꯤ ꯇꯧꯔꯦꯍꯦ ꯑꯩꯅ ꯍꯥꯏꯔꯤꯅꯦ ꯃꯣꯏꯅ ꯑꯈꯣꯏ ꯁꯤꯂꯦꯕꯁ ꯁꯦ ꯌꯥꯝꯃꯦ ꯌꯥꯝꯃꯦ ꯍꯥꯏꯗꯣꯏꯅꯦꯕ ꯅꯣꯏ ꯀꯥꯡꯕꯨꯁꯦ ꯇꯦ
ꯎꯝ
ꯑꯗꯨꯒꯤ ꯑꯩꯈꯣꯏꯅ ꯑꯣ ꯑꯈꯣꯏꯒꯤꯒ ꯑꯥꯏ ꯑꯈꯣꯏꯒ ꯅꯣꯏ ꯃꯥꯟꯅꯕ ꯌꯥꯄꯣꯠꯇꯦ ꯍꯥꯏꯕꯤꯔꯤꯕꯅꯦ ꯅꯣꯏꯗꯤ ꯗꯣꯛꯇꯔ ꯍꯥꯏꯕꯤꯕꯅꯦ
ꯑꯍꯍ ꯍꯁ ꯍꯣꯏꯅꯦ ꯏꯀꯥꯏꯖꯩꯗ ꯀꯥꯏꯗꯩ ꯗꯣꯛꯇꯔ ꯍꯍ ꯄꯥꯅꯤꯡꯗ꯭ꯔꯤꯕ ꯂꯥꯏꯔꯤꯛꯁꯤꯒ ꯍꯍ ꯍꯌꯦꯡ ꯃꯤꯒꯤ ꯃꯈꯣꯡ ꯊꯨꯗꯦꯛꯎꯔꯗꯤ
ꯑꯗꯨꯅꯦ
ꯎꯝ ꯑꯁ ꯌꯥꯝꯅ ꯋꯥꯅꯤꯗ ꯑꯁꯤꯒꯤꯒꯤ ꯀꯩꯅꯣꯁꯦ ꯏꯁꯥ ꯀꯟꯗ꯭ꯔꯗꯤꯀꯣ ꯌꯥꯔꯣꯏꯕ
ꯑꯗꯨꯅꯦ ꯏꯅꯔꯖꯤꯦꯇꯤꯛ ꯑꯣꯏꯕ ꯀꯟꯗꯕ ꯃꯤꯗꯤ ꯀꯣ ꯌꯥꯔꯔꯣꯏ ꯑꯩꯈꯣꯏꯗꯁꯨ ꯑꯃ ꯂꯩꯌꯦ ꯍꯣꯏ ꯑꯃ ꯀꯣ ꯋꯥ ꯐꯥꯎ ꯉꯥꯡꯕ ꯉꯝꯂꯕ ꯌꯥꯝ ꯃꯥꯒꯤ ꯈꯣꯟꯖꯦꯜ ꯁꯨ ꯌꯥꯝ ꯁꯣꯟꯕ ꯀꯣ ꯑꯗꯨꯒ ꯌꯦꯡ ꯗꯁꯨ ꯀꯔꯤ ꯍꯥꯏꯁꯔꯦ ꯌꯥꯝ ꯏꯟꯑꯛꯇꯤꯞ ꯑꯣꯏꯕꯗꯣ ꯁꯨꯃꯥꯏꯅ ꯇꯧꯕ ꯃꯤ ꯌꯥꯝ ꯂꯩꯌꯦꯕ ꯅꯣꯏꯒꯤ ꯀꯣꯔꯁ ꯇꯝꯕ ꯍꯥꯏꯔꯅꯦ ꯌꯥꯔꯔꯣꯏ ꯍꯥꯏꯅ ꯅꯣꯏꯅ ꯁꯛꯇꯨꯒ ꯍꯥꯏꯅ
ꯑꯩꯁꯨ ꯌꯥꯝ ꯁꯣꯜꯂꯦꯕ ꯑꯗꯨꯒꯤ ꯑꯩꯈꯣꯏ ꯏ ꯃꯥꯅ ꯈꯔ ꯑꯦꯛꯁꯔꯁꯥꯏꯁ ꯇꯧꯅ ꯑꯗꯨꯝ ꯉꯥꯡꯉꯤ ꯇꯟꯜꯂꯤꯕ ꯑꯩꯅ ꯇꯧꯕ
ꯈꯔ ꯃꯁꯥ ꯐꯥꯅꯤꯡꯉꯥꯏ ꯇꯧꯔꯔꯣ
ꯍ ꯍꯣꯏ
ꯌꯦꯡꯕꯗ ꯕꯨꯛ ꯕꯨꯛ ꯈꯔ ꯂꯥꯎꯕꯅ ꯃꯥꯂꯅꯥ
ꯏꯃꯥꯟꯅꯕꯤ ꯑꯃ ꯂꯩꯌꯦꯕ ꯑꯁ ꯃꯥꯗꯤ ꯃꯁꯥꯗꯣ ꯌꯥꯝꯅ ꯀꯩ ꯍꯥꯏꯗꯣꯏꯅꯣ ꯌꯥꯝꯅ ꯐꯥꯔꯝ ꯑꯣꯏꯕꯗꯣ ꯌꯦꯡꯕꯗ ꯆꯠꯄꯗꯁꯨ ꯍꯦꯛꯇ ꯐꯥꯔꯝ ꯑꯣꯏꯃꯟꯕꯒꯤ ꯈꯨꯆꯠꯀꯁꯦ ꯃꯤ ꯐꯨꯕ ꯆꯠꯇꯧꯕꯒ ꯃꯥꯟꯖꯥꯠꯦ ꯑꯦꯠꯇ ꯍꯟ ꯃꯅꯤꯡꯒ ꯏꯕꯒꯤ
ꯑꯥ ꯑꯥ
ꯃꯣꯏꯒꯨꯝꯕꯅ ꯑꯣꯏꯗꯧꯅꯦꯕ ꯀꯗꯥꯏꯗꯒꯤ ꯆꯪꯉꯨꯏꯅꯣ ꯈꯪꯗꯦꯗ ꯑꯩꯁꯨ ꯀꯥꯎꯟꯁꯤꯂꯤꯡ ꯇꯧꯔꯤꯅꯦꯅ ꯆꯜꯂꯒ
ꯑꯗꯨ ꯉꯥꯛꯇꯅꯤꯍꯦ
ꯎꯝ ꯅꯪꯒꯤꯁꯨ ꯄꯨꯂꯞ ꯄꯨꯂꯞ ꯆꯪꯕꯤꯗꯣ ꯄꯨꯂꯞ ꯄꯨꯂꯞ ꯊꯥꯖꯟꯕꯤꯗ
ꯑꯍꯣꯏ ꯑꯗꯨ ꯖꯥꯠꯇꯨꯅꯦꯅꯦ ꯑꯗꯨ ꯖꯥꯠꯇꯨꯅꯦ
ꯎꯄꯥꯏ ꯂꯩꯇ꯭ꯔꯦ ꯍꯧꯖꯤꯛꯇꯤ ꯆꯪꯈ꯭ꯔꯕꯅꯤꯅꯀꯣ
ꯑꯐꯕ ꯑꯝꯇ ꯆꯪꯕꯤꯔꯝꯒꯦꯁꯨ ꯍꯥꯏ
ꯑꯗꯨꯅꯤ ꯍꯧꯖꯤꯛꯇꯤ ꯆꯪꯈ꯭ꯔꯕꯅꯤꯅ ꯂꯥꯏꯕꯛ ꯇ ꯇꯝꯔꯝꯕ ꯑꯣꯏꯒꯅꯤ ꯍꯥꯏꯅ ꯍꯧꯖꯤꯛꯇꯤ ꯆꯠꯀꯗꯧꯔꯕꯅꯤ ꯂꯣꯏꯗ꯭ꯔꯤꯕ ꯐꯥꯎ
ꯍꯥꯟꯅꯒ ꯍꯥꯏꯔꯨꯔꯗꯤ ꯐꯗꯤ ꯐꯔꯦꯗ ꯑꯩꯈꯣꯏ ꯀꯣꯂꯦꯖꯇ ꯍꯥꯟꯅꯗꯤ ꯑꯁ ꯑꯣꯖꯥꯖ ꯀꯨꯝꯁꯤꯟꯗ ꯁꯤꯜꯂꯦ ꯄ꯭ꯔꯦꯛꯇꯤꯀꯦꯜꯁꯨ ꯐꯖꯅ ꯇꯧꯕꯤꯗꯕꯒꯤ ꯌꯥꯝ ꯋꯥꯏꯑꯦ ꯍꯥꯟꯅꯗꯤ
ꯅꯣꯏꯗꯤ ꯅꯣꯏꯗꯤ ꯍꯣꯁꯄꯤꯇꯥꯜ ꯂꯩ ꯍꯥꯏꯕ ꯅꯠꯇ꯭ꯔꯣ
ꯑꯁ ꯍꯣꯁꯄꯤꯇꯥꯜ ꯂꯩ ꯍꯥꯏꯕ ꯋꯥꯅꯦꯗ ꯄꯦꯁꯦꯟ ꯀꯩꯁꯨ ꯌꯥꯝ ꯌꯥꯝꯗꯦꯗ ꯭ꯌꯥꯟ ꯃꯦꯟ ꯇꯥꯗꯦ
ꯑꯩꯅ ꯑꯩꯅ ꯈꯜꯂꯤꯗꯤꯀꯣ ꯅꯣꯏ ꯍꯣꯁꯄꯤꯇꯥꯜ ꯂꯩ ꯍꯥꯏꯕꯗꯨꯗ ꯍꯣꯁꯄꯤꯇꯥꯜꯁꯦ ꯐꯖꯅ ꯔꯟ ꯇꯧꯔꯒ ꯑꯗꯨꯝ ꯃꯃꯤꯡ ꯆꯠꯄ ꯖꯥꯠꯇꯣ ꯑꯗꯨꯃꯥꯏꯅ ꯈꯟꯕ
ꯑꯗꯨꯗꯅ ꯁꯣꯛ ꯆꯠꯄꯤꯅꯤ ꯍꯣꯁꯄꯤꯇꯥꯜꯁꯦ ꯆꯥꯎ ꯌꯥꯝ ꯆꯥꯎꯕꯗꯤ ꯑꯣꯏꯗꯦ ꯑꯗꯨ ꯃꯅꯤꯡꯗꯗꯤ ꯑꯃꯨꯛ ꯁꯥꯒꯠꯂꯤꯦꯕꯀꯣ ꯑꯗꯨꯁꯨ ꯍꯣꯁꯄꯤꯇꯥꯜ ꯁꯥꯗꯣꯏꯔꯥ ꯅ ꯅꯠꯇ꯭ꯔꯒ ꯑꯦꯝ ꯕꯤ ꯕꯤ ꯑꯦꯁ ꯀꯤ ꯍꯥꯞꯄꯒꯠꯇꯣꯏꯔꯥ ꯈꯪꯗꯦ ꯒ꯭ꯌꯥꯟ ꯇꯥꯗꯦ ꯄꯥ ꯑꯝꯇ ꯍꯥꯞꯆꯤꯜꯂꯤ ꯀꯣꯔꯁꯁꯤꯅ ꯍꯣꯇꯦꯜ ꯃꯦꯅꯦꯖꯃꯦꯟꯒꯁꯨ ꯍꯥꯞꯆꯟꯅꯤ ꯀꯒꯌꯥꯟ ꯇꯥꯔꯦ ꯀꯗꯥꯥꯏꯗꯕꯨ ꯇꯝꯃꯤꯅꯣꯁꯨ ꯭ꯌꯥꯟ ꯇꯥꯔꯦ
ꯑꯗꯨꯅꯤ ꯃꯣꯏ ꯄꯩꯁꯥꯗꯤ ꯈꯨ ꯄꯥꯝꯁꯤꯗꯤ ꯍꯥꯏꯔꯨꯅꯨ
ꯄꯩꯥ ꯃꯌꯥꯝꯗꯣ ꯐꯥꯏꯟ ꯑꯦꯇꯦꯟꯗꯦꯟꯁꯀꯤ ꯐꯥꯏꯟ ꯂꯧꯔꯤꯕ ꯑꯗꯨꯒꯤ ꯐꯥꯏꯟ ꯂꯧꯔꯤꯕ ꯃꯌꯥꯝꯗꯨꯅ ꯇꯧꯋ ꯃꯌꯥꯝ ꯅꯣꯏ ꯍꯧꯖꯤꯛ ꯐꯥꯏꯟ ꯂꯧꯕ꯭ꯔꯥ ꯑꯦꯇꯦꯟꯗꯦꯟꯁꯀꯤ
ꯑꯩꯈꯣꯏꯒꯤꯁꯦ ꯂꯧꯒꯦ ꯂꯧꯒꯦꯗꯤ ꯌꯥꯝ ꯇꯧꯔꯝꯃꯦꯕ ꯑꯗꯣ ꯃꯇꯝ ꯌꯧꯔꯛꯑꯗꯤ ꯑꯗꯨꯝ ꯂꯧꯕꯤꯗꯦꯗ
ꯑꯩꯈꯣꯏꯁꯨ ꯄꯨꯂꯞ ꯍꯥꯏꯅꯔꯒꯀꯣ ꯑꯦꯄ꯭ꯂꯤꯀꯦꯁꯟꯒ ꯏꯔꯗꯤ ꯂꯧꯗꯦꯕ ꯑꯗꯣ ꯌꯥꯎꯗꯕ ꯀꯥꯡꯕꯨ ꯑꯩꯈꯣꯏ ꯁꯦꯀꯦꯟ ꯑꯩꯈꯣꯏꯒꯤ ꯖꯨꯅꯤꯌꯔꯒꯤ ꯑꯩ ꯁꯦꯀꯦꯟ ꯏꯔꯒꯨꯝꯕ ꯀꯥꯕ ꯑꯩꯈꯣꯏ ꯍꯧꯖꯤꯛ ꯊꯥꯔꯗ ꯌꯔꯅꯦꯕ ꯀꯥꯏꯁꯦ ꯁꯦꯀꯦꯟ ꯏꯌꯥꯔꯒꯨꯝꯕ ꯀꯥꯕ ꯃꯣꯏ ꯐꯥꯔꯁ ꯏꯌꯥꯔꯒꯨꯝꯕ ꯀꯥꯕ ꯀꯥꯡꯕꯨꯗꯤ ꯅꯧꯔꯤꯕꯒꯤ ꯀꯩꯅꯣ ꯀꯝꯄ꯭ꯂꯦꯟꯁꯨ ꯀꯌꯥ ꯇꯧꯕ ꯉꯝꯗꯕꯒꯤ ꯑꯣꯖꯥꯅ ꯑꯗꯨꯝ ꯂꯩꯈꯤꯕꯗꯣ ꯍꯥꯏꯕꯗ ꯑꯗꯨꯝ
ꯃꯍꯧꯁꯥꯅꯤ ꯑꯗꯨꯗꯤ ꯑꯩꯈꯣꯏꯁ ꯆꯪꯂꯛꯄꯗ ꯁꯨꯃꯥꯏꯅ ꯇꯧꯋꯦꯅ
ꯍꯣꯏ
ꯈꯔ ꯃꯥꯒꯤ ꯀꯣꯂꯦꯖꯀꯤ ꯁꯤꯁꯇꯦꯝꯗꯣ ꯈꯪꯔꯀꯥꯟꯗꯅꯦꯕ ꯑꯩꯈꯣꯏꯅ ꯅꯩꯔꯛꯏꯁꯦ
ꯑꯗꯣ ꯅꯣꯏ ꯍꯣꯁꯄꯤꯇꯥꯜꯗꯣ ꯃꯤ ꯀꯌꯥ ꯂꯥꯛꯇꯦ ꯍꯥꯏꯕ ꯀ꯭ꯔ
ꯑꯁ ꯂꯥꯛꯇꯦꯗ ꯑꯗꯨꯗꯁꯨ ꯄꯣꯁꯇꯤꯡ ꯇꯥꯔꯝꯃꯦꯕ ꯍꯣꯁꯄꯤꯇꯥꯜꯗꯣ ꯀꯩ ꯍꯥꯏꯗꯣꯏꯅꯣ ꯑꯗꯨ ꯀꯩꯅꯣ ꯀꯩꯅꯣ ꯐꯤꯖꫭꯊꯦꯔꯥꯄꯤꯁ ꯑꯣꯏꯔꯦꯗꯀꯣ ꯐꯖꯅꯁꯨ ꯀꯩꯅꯣ ꯇꯧꯗꯦ ꯀꯩ ꯍꯥꯏꯗꯅ ꯃꯥꯗꯣ ꯕꯦꯆꯦꯂꯔ ꯂꯣꯏꯔꯒ ꯂꯥꯛꯄ꯭ꯔꯥ ꯀꯩꯅꯣ ꯇꯧꯕꯅꯦ ꯃꯥꯗ ꯄꯦꯁꯦꯟꯁꯨ ꯌꯥꯝ ꯄꯥꯛ ꯂꯩꯇꯦꯕ ꯄꯦꯁꯦꯟꯁꯨ ꯐꯤꯃꯦꯜ ꯋꯥꯔꯗꯠꯇ ꯊꯥꯔꯅꯤ ꯃꯦꯜ ꯋꯥꯔꯗꯠꯇ ꯈꯔ ꯊꯥꯔꯅꯤ ꯃꯦꯜ ꯋꯥꯔꯗꯠꯇꯗꯤ ꯂꯩꯌꯦꯕꯀꯣ ꯐꯤꯃꯦꯜ ꯋꯥꯔꯗ ꯑꯝꯇ ꯍꯦꯛ ꯄꯦꯁꯦꯟꯇꯣ ꯑꯝꯇ ꯍꯦꯛ ꯂꯩꯇꯦꯕ ꯑꯗꯨꯅ ꯌꯦꯡꯅꯤꯡꯉꯥꯏꯗꯣ ꯒ꯭ꯌꯥꯟ ꯃꯦꯟ ꯇꯥꯗꯕꯗꯣ ꯈꯔ ꯈꯨ ꯅꯥꯕ ꯃꯤ ꯈꯔ ꯂꯩꯔꯝꯃꯅꯤ ꯑꯗꯨ ꯃꯉꯥꯏꯔ ꯌꯦꯡꯗꯧꯕ ꯑꯗꯨꯒꯤ ꯑꯗꯒꯤ ꯇꯥꯛꯄꯤ ꯈꯪꯗ꯭ꯔꯁꯨ ꯎꯝ ꯀꯩ ꯍꯥꯏꯗꯣꯏꯅꯣ ꯀꯌꯥ ꯍꯪꯗ꯭ꯔꯤꯈꯩ ꯇꯥꯛꯇꯕꯗꯣ ꯑꯗꯨꯒ ꯄꯩꯁꯥ ꯄꯤꯗꯕꯒꯤꯁꯨ ꯃꯥꯜꯂꯦ ꯑꯩꯈꯣꯏ ꯀꯣꯂꯦꯖꯀꯤ ꯍꯣꯁꯄꯤꯇꯥꯜ ꯑꯣꯏꯕꯅꯤꯅ ꯑꯗꯨꯝ ꯐ꯭ꯔꯤꯗ ꯑꯗꯨꯝ ꯇꯧꯋꯦꯗꯅ ꯑꯗꯨꯒ ꯑꯃ ꯍꯟꯗꯛ ꯑꯃ ꯆꯠꯂꯨꯕꯗꯨꯗꯤ ꯂꯤꯕꯥꯁꯥꯗꯨꯗꯤ ꯄꯩꯁꯥ ꯄꯤꯔꯒ ꯆꯠꯄꯅꯦꯕ ꯑꯗꯨꯗꯗꯤ ꯃꯣꯏ ꯐꯤꯖꯤꯣꯊꯦꯔꯥꯄꯤꯁ ꯃꯌꯥꯝꯗꯨꯁꯨ ꯃꯉꯥꯔ ꯇꯔꯨꯛ ꯀꯌꯥ ꯂꯩꯔꯅꯤ ꯃꯣꯏꯗꯤ ꯑꯥꯏ ꯁꯤ ꯌꯨꯒꯤꯁꯨ ꯑꯃꯨꯛ ꯍꯥꯏꯔ ꯀꯌꯥꯝ ꯌꯥꯝ ꯂꯩꯌꯦꯕ ꯀꯣ ꯑꯗꯨꯅ ꯇꯥꯛꯁꯨ ꯇꯥꯛꯄꯤꯌꯦ ꯃꯣꯏꯗꯤ ꯐꯖꯅ ꯈꯪꯗ꯭ꯔꯁꯨ ꯑꯗꯨꯝ ꯀꯩ ꯍꯥꯏꯗꯕꯗꯣ ꯑꯗꯨꯝ ꯃꯣꯏꯅ ꯑꯗꯨꯝ ꯇꯥꯛꯄꯤꯑꯕ ꯅ ꯙꯨꯒꯤ ꯂꯅꯅꯨꯡꯉꯗ ꯑꯗꯨꯗꯣ ꯑꯩꯈꯣꯏ ꯄꯨꯂꯞ ꯆꯠꯄꯅꯦ ꯊꯥ ꯑꯃꯗ ꯃꯤ ꯇꯔꯥ ꯊꯥꯏꯌꯦꯕꯀꯣ ꯑꯗꯨꯅ ꯕꯁ ꯀꯣꯂꯦꯖ ꯕꯁꯇ ꯇꯧꯔꯒ ꯆꯠꯄꯅꯤꯅ ꯂꯨꯄꯥ ꯆꯥꯃꯉꯥ ꯑꯃ ꯍꯦꯜꯂꯒ ꯂꯤꯁꯤꯡ ꯑꯍꯨꯝ ꯆꯉꯥ ꯂꯧꯋꯦ ꯊ꯭ꯔꯤ ꯊꯥꯎꯖꯟ ꯐꯥꯏꯚ ꯍꯟꯗ꯭ꯔꯦꯠ ꯊ꯭ꯔꯤ ꯊꯥꯎꯖꯟꯗꯨꯅ ꯊꯥ ꯑꯃꯗꯨꯒꯤ ꯃꯣꯏ ꯍꯣꯁꯄꯤꯇꯥꯜꯅ ꯂꯧꯕ ꯑꯣꯏꯗꯣꯏꯔꯤꯕ꯭ꯔꯥ
ꯑꯗꯨ ꯍꯣꯁꯄꯤꯇꯥꯜꯗꯣ ꯅꯣꯏ ꯀꯣꯂꯦꯖꯀ ꯑꯗꯨꯝ ꯃꯔꯤ ꯂꯩꯅꯕ꯭ꯔꯥ
ꯍꯥꯟꯅꯗꯤ ꯂꯩꯅꯗꯦ ꯍꯟꯗꯛꯇꯅꯦ ꯍꯥꯏꯅꯔꯒ ꯇꯧꯕꯗ
ꯎꯝ ꯑꯗꯨꯗꯤ ꯅꯣꯏꯒꯤ ꯂꯣꯏꯔꯛꯑꯁꯨ ꯑꯗꯨꯗꯣ ꯇꯧꯕ ꯌꯥꯅꯤꯅ
ꯍꯣꯏ ꯑꯗꯨꯗ ꯇꯧꯕꯒꯤ ꯍꯪꯗꯤ ꯍꯪꯉꯦꯕꯀꯣ ꯑꯗꯨꯗ ꯃꯣꯏ ꯅꯨꯄꯥ ꯑꯃ ꯃꯣꯏ ꯀꯩꯅꯣꯒꯤ ꯅꯨꯄꯥ ꯑꯃ ꯇꯧꯍꯧꯋꯦꯕ ꯑ ꯏꯟꯇꯔꯟ ꯇꯧꯍꯧꯋꯦꯕ ꯃꯥꯗꯣ ꯍꯪꯕ ꯀꯥꯟꯗ ꯀꯌꯥꯅꯣ ꯂꯨꯄꯥ ꯁꯤꯛꯁ ꯊꯥꯎꯖꯟ ꯂꯧꯋꯦ ꯍꯥꯏ ꯊꯥ ꯑꯃꯗ ꯌꯥꯝꯗꯤ ꯌꯥꯝꯃꯦ ꯏꯟꯇꯔꯟ ꯇꯧꯕ
ꯃꯤ ꯀꯣ ꯑꯗꯨꯗꯤ
ꯍꯣꯏ
ꯑꯗꯣ ꯅꯣꯏ ꯍꯥꯏ ꯇ ꯑꯗꯨ ꯃ ꯀꯌꯥꯗ ꯌꯥꯧꯍꯧꯗꯣꯏꯅꯣ ꯄꯩꯁꯥꯁꯦ
ꯑꯩꯈꯣꯏꯒꯤ ꯄꯩꯁꯥ ꯀꯩꯅꯣ ꯍꯥꯏꯁꯦ ꯏꯟꯇꯔꯟꯒꯤ ꯄꯨꯕꯒꯤ ꯄꯩꯁꯥꯔꯣ
ꯅꯠꯇꯦ ꯅꯠꯇꯦꯦ ꯇꯝꯕꯣꯏ ꯂꯣꯏꯔꯛꯄꯗ ꯊꯕꯛ ꯍꯞꯄꯗ
ꯑꯣ ꯊꯕꯛ ꯍꯧꯕꯁꯤꯔꯣ ꯑꯗꯨꯝ ꯀꯩꯅꯣ ꯂꯣꯏꯔꯒ ꯆꯍꯤ ꯃꯔꯤꯁꯤ ꯂꯣꯏꯔꯒ ꯑꯗꯨꯝ ꯊꯤꯕ ꯌꯥꯔꯦꯗ ꯏꯟꯇꯔꯟ ꯏꯟꯇꯔꯟ ꯇꯧꯕꯒꯤ ꯀꯩꯅꯣꯔꯕ ꯇꯥꯏꯃꯤꯡꯗꯨꯔꯕ